ꯇꯣ
ꯍꯜꯂꯣ
ꯍꯜꯂꯣ ꯑꯥ ꯑꯥ ꯇꯥꯔꯦ ꯆꯦ
ꯀꯩ ꯀꯩꯗꯧꯔꯝꯃꯤꯅꯣ
ꯎꯝ ꯑꯩ ꯐꯃꯨꯡ ꯆꯅꯤ ꯉꯍꯥꯛ ꯂꯩꯔꯦ ꯇꯨꯝꯃꯒꯦ꯫
ꯑꯣ ꯍꯣ ꯀꯩꯖꯪ ꯆꯥꯔꯒꯦ ꯅꯣꯏꯒꯤ?
ꯎꯝ ꯏꯆꯦ ꯉꯁꯤꯗ ꯑꯩꯈꯣꯏ ꯃꯥꯏꯔꯦꯟ ꯑꯣꯏꯅ ꯆꯥꯏ꯫ ꯆꯦ ꯍꯣꯏꯗꯤ ꯀꯩ ꯆꯥꯛ ꯆꯥꯔꯒꯦ?
ꯑꯩꯈꯣꯏꯗꯤ ꯏꯔꯣꯟꯕ ꯆꯥꯔꯦ꯫
ꯎꯝ ꯌꯨꯝꯅꯤꯅ ꯍꯥꯑꯣꯔꯝꯅꯤ꯫
ꯅꯪ ꯀꯩꯂꯝꯗꯩꯅꯣ ꯅꯪꯗꯤ?
ꯑꯩ ꯌꯥꯏꯔꯤꯄꯣꯛ ꯇꯩꯅꯤ ꯆꯦ꯫
ꯑꯣ ꯌꯥꯏꯔꯤꯄꯣꯛ ꯀꯥꯏ ꯋꯥꯏꯗꯩꯅꯣ?
ꯎꯝ ꯌꯥꯏꯔꯤꯛꯄꯣꯛ ꯑꯃ ꯒꯣꯕꯤꯟꯗ ꯑꯃ ꯀꯥꯏꯅ ꯇꯦꯝꯄꯜ ꯑꯃ ꯂꯩꯕꯗꯣ
ꯑꯥ - ꯑꯥ ꯍꯣ ꯅꯛꯅꯕ꯭ꯔꯣ ꯑꯗꯨꯒ ꯑꯩ ꯃꯃꯤꯡ ꯇꯥꯗꯤ ꯇꯥ ꯑꯗꯩ ꯑꯗꯨꯗ ꯂꯥꯛꯇ ꯂꯥꯛꯇ꯭ꯔꯤ꯫
ꯄꯥꯏꯅꯦꯄꯜ ꯐꯦꯁꯇꯤꯚꯦꯜꯗꯤ ꯈꯪꯕ ꯑꯃ ꯀꯤꯍꯣ ꯃꯦꯂꯥ ꯊꯥꯏꯅꯒ ꯇꯧꯔꯝꯕꯗꯣ꯫
ꯑꯩ ꯑꯝꯇ ꯌꯥꯎꯕ ꯂꯥꯛꯇ꯭ꯔꯤꯗ꯫
ꯑꯃ ꯍꯥꯏꯗꯤ ꯌꯥꯎꯗꯔ꯭ꯁꯨ ꯑꯃ ꯇꯥꯕ ꯍꯣꯏ ꯑꯗꯨꯒꯤ ꯑꯗꯨ ꯇꯧꯐꯝꯗꯣ ꯑꯗꯨꯋꯥꯏ ꯖꯒꯥ
ꯑꯣ ꯑꯩꯈꯣꯏꯗꯤ ꯇꯈꯦꯜ ꯫
ꯎꯝ ꯇꯈꯦꯜ ꯫
ꯈꯪꯉꯕ ꯍꯥꯟꯅ?
ꯑꯥ ꯫
ꯄꯥꯛ ꯑꯝꯃꯕ?
ꯂꯥꯛꯇꯤ ꯂꯥꯛꯇ꯭ꯔꯦ ꯈꯪ ꯇꯥ ꯇꯥꯕꯗꯣ꯫
ꯎꯝ ꯅꯣꯡꯃ ꯍꯦꯛ ꯀꯣꯏꯔꯣ꯫
ꯂꯑꯣ - ꯂꯥꯛ
ꯎꯝ ꯆꯦꯗꯤ ꯀꯩ - ꯀꯩ ꯇꯧꯔꯤꯒꯦ?
ꯑꯩꯗꯤ ꯍꯧꯖꯤꯛ ꯑꯦꯝ ꯑꯦ ꯂꯣꯏꯔꯒ ꯑꯗꯨꯝ ꯌꯨꯝꯗ ꯂꯩ ꯕꯦꯗ ꯇꯧꯊꯣꯛꯀꯦꯅ ꯇꯧꯕꯅꯦ꯫
ꯎꯝ ꯑꯣꯖꯥ ꯇꯉꯥꯏꯗꯧꯔꯦ
ꯁꯤꯗ ꯄ꯭ꯔꯥꯏꯚꯦꯠ ꯁ꯭ꯀꯨꯜ ꯂꯩꯌꯦꯕꯀꯣ ꯑꯉꯥꯡꯒꯤ ꯑꯗꯨꯗꯩꯅ ꯄꯨꯕ ꯑꯗꯨ ꯌꯥꯎꯂꯦ ꯃꯣꯏꯗ
ꯑꯣ꯫ ꯑꯉꯥꯡꯈꯩꯅ ꯍꯧꯖꯤꯛ ꯍꯥꯗꯨꯁꯦ
ꯑꯁ ꯑꯉꯥꯡ ꯋꯥꯕꯅꯦꯕꯦꯝꯕ ꯌꯨꯝꯍꯜꯂꯒ ꯀꯩꯝꯇꯒ ꯇꯧꯕ ꯉꯝꯕꯖꯠ ꯅꯥꯠꯇꯦꯗꯥ꯫ ꯋꯥꯃ ꯋꯥꯌꯦ ꯃꯣꯌ ꯉꯥꯛꯅꯔꯣ ꯍꯜꯄꯗ ꯑꯥꯁ ꯋꯥꯥꯏ ꯌꯥꯝ꯫
ꯎꯝ ꯈꯅꯥ ꯑꯣ
ꯍꯣ ꯍꯣꯏ ꯈꯅꯥꯎꯒ ꯍꯜꯂꯛꯑꯕꯧ ꯑꯗꯨꯝꯒ ꯀꯩꯅꯣ ꯇꯧꯕꯝꯃ ꯌꯥꯎꯖꯥꯠꯅꯤ
ꯎꯝ ꯀꯪꯉꯥ ꯂꯩꯕꯗꯣ
ꯍꯣ ꯍꯣꯏ ꯀꯪꯉꯥ ꯑꯗꯨꯝ ꯂꯩ ꯕꯗꯣ ꯅꯪ ꯅꯪꯒꯤꯗꯤ ꯀꯣꯜ ꯇꯧꯗꯧꯕ ꯀꯌꯥꯝ ꯋꯥꯠꯂꯤ ꯇꯧꯍꯧꯗꯔꯤ
ꯎꯝ ꯎꯝ ꯑꯩ ꯃꯤ ꯃꯔꯤ ꯑ ꯃꯔꯤ ꯈꯤꯇꯪ ꯇꯧꯗ ꯉꯥꯏꯔꯤ
ꯅꯪ ꯑꯃ ꯇꯥꯛꯁ ꯑꯃ ꯑꯝꯕꯨꯛ ꯂꯣꯏꯗ꯭ꯔꯤꯕ ꯅꯪ ꯑꯗꯨꯗꯤ
ꯑꯥ ꯂꯣꯏꯗ꯭ꯔꯤ
ꯑꯗꯨꯗꯤ ꯅꯪ ꯑꯩꯉꯣꯟꯗ ꯑꯃ ꯇꯧꯊꯣꯛꯑꯒ ꯑꯃ ꯂꯣꯏꯔꯣꯗꯅ ꯑꯃ
ꯎꯝ ꯌꯥꯔꯗ ꯆꯦ ꯑꯩ ꯍꯌꯦꯡ ꯑꯣꯏꯅ ꯂꯣꯏꯁꯤꯜꯂꯒꯦ ꯆꯤꯆꯦꯒꯤ ꯑꯗꯨꯝ ꯂꯣꯏꯁꯟꯖꯔꯣ ꯑꯗꯨꯒ ꯑꯩ ꯍꯌꯦꯡ ꯑꯣꯏꯅꯗꯅ ꯑꯩ ꯍꯌꯦꯡ ꯌꯨꯝ ꯆꯠꯀꯦ ꯇꯧꯅꯦꯕ ꯑꯗꯨꯒ ꯌꯨꯝꯗꯩꯅꯔꯥꯠ ꯍꯞꯇꯥꯃꯥ ꯇꯧꯒꯦ ꯇꯧꯕ ꯑꯗꯨꯗꯩ ꯑꯩ ꯍꯌꯦꯡ ꯑꯝ ꯎꯝ ꯍꯌꯦꯡꯗꯩ ꯀ꯭ꯂꯥꯁ ꯑꯃ ꯂꯩꯕ ꯑꯌꯨꯛ ꯉꯟꯅ ꯑꯗꯨꯏ ꯍꯧꯖꯤꯛ ꯉꯟꯅꯞ ꯄꯨꯡ ꯇꯔꯥ ꯇꯥꯞꯄ ꯍꯥꯏ ꯉꯟꯅ ꯇꯨꯝꯊꯣꯛꯑꯒꯦ ꯇꯧꯕ
ꯎꯝ ꯌꯥꯏ ꯅꯪꯒꯤ ꯑꯩꯉꯣꯟꯗ ꯃꯔꯤꯔꯛ ꯇꯧꯔꯛꯄ ꯇꯧꯔꯛꯄ ꯑꯗꯨꯝ ꯌꯥꯅꯤꯉꯣ ꯑꯗꯨꯝ ꯇꯧꯊꯣꯔꯛꯑꯣ ꯅꯪꯁꯨ
ꯎꯝ ꯍꯣꯏꯆꯦ ꯑꯩ ꯑꯇꯣꯞꯄꯗꯨ ꯑꯗꯨꯝ ꯍꯥꯏꯗꯤ ꯃꯊꯪ ꯃꯊꯪ ꯇꯧꯔꯛꯑꯒꯦ
ꯇꯧꯔꯣ ꯇꯧꯔꯣ ꯅꯣꯏ ꯅꯍꯥꯟꯒꯩ ꯑꯦꯛꯖꯥꯝ ꯂꯩꯔꯤꯔꯣ
ꯑꯥ ꯉꯍꯥꯟꯒꯩ ꯑꯦꯛꯖꯥꯝ ꯑꯝꯇ ꯉꯍꯥꯟ ꯗꯦꯠ ꯐꯣꯔꯗ ꯂꯣꯏꯗ ꯉꯥꯏꯔꯤꯕ ꯑꯗꯨꯒ ꯑꯩꯒꯤꯖꯦ ꯉꯔꯥꯡ ꯑꯃꯨꯛ ꯑ ꯃꯤꯁꯅ ꯍꯥꯞꯄꯤꯕꯅꯦꯕ ꯉꯍꯥꯟꯗꯣ ꯑꯗꯨꯒ ꯑꯩꯅ ꯑꯃꯨꯛ ꯅꯝꯕꯔꯖꯦ ꯑꯃꯨꯛ ꯁꯣꯏ ꯁꯣꯏꯔꯒ ꯂꯩꯔꯝꯃꯕ ꯑꯩꯒꯤꯗꯣ ꯑꯗꯩ ꯇꯥꯛꯁ ꯁꯦ ꯑꯃꯨꯛ ꯂꯥꯛ ꯇꯔꯕꯥ ꯑꯗꯨꯏ ꯉꯁꯤ ꯈꯤꯇꯪ ꯂꯥꯛꯄꯒꯤ ꯑꯃꯨꯛ ꯉꯁꯤ ꯇꯦ ꯍꯧꯕ ꯍꯧꯕ
ꯑꯣ ꯅꯪ ꯉꯁꯤ ꯋꯥꯔꯤ ꯁꯥꯒꯔꯕꯣ ꯑꯗꯨꯗꯤ
ꯎꯝ ꯉꯁꯤꯒꯤ ꯉꯁꯥꯏ ꯂꯥꯛꯑꯒ ꯑꯌꯨꯛꯇ ꯂꯥꯛꯑꯦꯕ ꯑꯗꯨ ꯂꯥꯛꯄꯧꯗꯤ ꯑꯗꯩꯏꯗꯣ ꯁꯪꯗꯕꯒꯤ ꯅꯨꯡ ꯅꯨꯡ ꯗꯥꯡꯗ ꯏꯔꯨꯖꯊꯣꯛꯑꯒ ꯆꯥꯛ ꯆꯥꯊꯣꯛꯑꯒ ꯑꯗꯨꯝ ꯑꯗꯨꯃꯥꯏꯅ ꯇꯧꯕ ꯍꯧꯕꯅꯤꯗ
ꯑꯣ ꯐꯔꯦ ꯐꯔꯦ ꯍꯌꯦꯡ ꯈꯔ ꯅꯪ ꯌꯨꯝ ꯌꯧ ꯌꯨꯝꯗ ꯍꯟꯇꯥꯔꯗꯤ ꯈꯩ ꯃꯌꯥꯝ ꯇꯧ ꯌꯥꯔꯅꯤ ꯑꯩꯉꯣꯟꯗ ꯑꯗꯨꯝ ꯇꯧꯔꯛꯑꯣ
ꯎꯝ ꯆꯦ ꯆꯦꯍꯣꯏ ꯍꯥꯏꯗꯤ ꯃꯤꯁꯨꯔꯤ ꯑ ꯏꯆꯤꯟꯅꯥꯎ ꯄꯨꯂꯞ ꯀꯌꯥꯅꯣ
ꯑꯥꯈꯣꯏ ꯑꯍꯨꯝꯅꯦ ꯑꯩꯒꯤ ꯃꯈꯥꯗ ꯑꯃꯒ ꯈꯣꯏꯍꯨꯝ ꯅꯨꯄꯤ ꯉꯥꯛꯇ
ꯐꯔꯦ ꯗꯨꯅꯥ
ꯍꯣꯏ ꯅꯨꯄꯤ ꯉꯥꯛꯇꯅꯤ ꯑꯈꯣꯏꯗꯤ
ꯎꯝ ꯆꯤꯆꯦ ꯑꯃꯗꯤ ꯀꯩꯗꯧꯔꯤꯒꯦ
ꯑꯃꯗꯣ ꯃꯥꯁꯨ ꯑꯦꯝ ꯑꯦ ꯂꯣꯏꯔꯦ ꯑꯗ‌ꯣ ꯃꯥ ꯕꯤ ꯑꯦꯠ ꯇꯧꯔꯤ ꯃꯥ ꯏꯇꯥꯗ ꯕꯤ ꯑꯦꯗ ꯇꯧꯔꯤ
ꯂꯥꯏꯔꯤꯛꯀꯤ ꯃꯤ ꯉꯥꯛꯇ ꯍꯥꯏꯔꯦ ꯎꯝ
ꯀꯔꯤ
ꯎꯝ ꯃꯅꯤꯄꯨꯔꯤꯗꯤ ꯂꯨꯏ ꯃꯥꯁꯃꯤꯗ ꯌꯥꯝꯅ
ꯂꯨꯏꯌꯦ ꯑꯩꯗꯤ ꯑꯁ
ꯊꯥꯏꯅꯒꯤ ꯂꯣꯟꯒ ꯌꯥꯎꯕ ꯉꯁꯥꯏꯒꯤ ꯑꯩꯗꯤ ꯑꯁ ꯑꯩꯅꯒ ꯂꯨꯨꯖꯩꯗꯤ ꯒꯔꯃꯥꯔ ꯌꯥꯝ ꯂꯨꯏꯌ‌ꯦꯕ ꯑꯩꯉꯣꯟꯗꯗꯤ ꯑꯩꯗꯤ ꯍꯩꯇꯦꯕ ꯒꯔꯃꯥꯔꯁꯦ ꯑꯇ‌ꯣꯞꯄ ꯕꯨꯗꯤ ꯈꯔ ꯈꯔ ꯈꯔ ꯂꯣꯏ ꯌꯥꯔꯦ ꯑꯗꯨꯒ ꯒ꯭ꯔꯃꯥꯔ ꯃꯇꯥꯡꯁꯤꯗꯤ ꯑꯩ ꯑꯩ ꯈꯪ ꯁꯨꯈꯪ ꯈꯪꯗ꯭ꯔꯦ ꯄꯔꯛꯇꯕꯩ
ꯆꯤꯝꯐꯥ ꯄꯨꯔꯤꯅꯤ ꯏꯕꯦ ꯇꯧꯗ ꯆꯤꯝꯐ ꯉꯥꯛ ꯆꯤꯝꯐꯥ
ꯎꯝ
ꯀꯩ
ꯆꯦ ꯑꯦꯝ ꯌꯨ ꯇꯝꯕꯁꯦ ꯃꯤ ꯃꯌꯥꯝ ꯍꯥꯏꯗꯤ ꯃꯅꯤꯄꯨꯔꯗ ꯃꯤ ꯃꯌꯥꯝ ꯃꯌꯥꯝ ꯂꯧꯕ꯭ꯔꯥ ꯅꯠꯇ꯭ꯔꯒ ꯍꯥꯏꯗꯤ ꯃꯤ ꯀꯌꯥ ꯀꯌꯥꯃꯨꯛ ꯚꯦꯀꯦꯟꯁꯤ ꯂꯩꯒꯦ
ꯑꯩ ꯃꯅꯤꯄꯨꯔꯤꯒꯤ ꯑꯩꯈꯣꯏ ꯃꯇꯝꯗꯣ ꯋꯥꯟ ꯁꯤꯛꯁꯇꯤꯅꯦ ꯑꯗꯣ ꯑꯩꯈꯣꯏ ꯃꯇꯨꯡꯒꯤꯗ ꯋꯥꯟ ꯊꯥꯔꯇꯤ ꯑꯣꯏꯕꯅꯤꯅ ꯍꯧꯖꯤꯛꯇꯤ ꯀꯌꯥꯅꯣ ꯑꯣꯏꯔꯤꯔꯤꯕꯅꯣ ꯈꯪꯗ꯭ꯔꯦ ꯑꯩ ꯇ꯭ꯋꯦꯟꯇꯤ ꯊ꯭ꯔꯤꯗ ꯂꯣꯏꯌꯦꯕ ꯑꯦꯝ ꯑꯦ
ꯎꯝ ꯀꯨꯏ ꯈꯔ ꯆꯍꯤ ꯑꯅꯤ ꯑꯍꯨꯝ
ꯆꯍꯤ ꯑꯅꯤ ꯑꯍꯨꯝ ꯁꯨꯔ‌ꯦ ꯂꯥꯟ ꯀꯥꯟ ꯇꯧꯁꯜꯂꯛꯄꯗꯣ ꯑꯩꯈꯣꯏ ꯏꯔꯦꯟ ꯑꯣꯏꯕ ꯆꯍꯤ ꯑꯣꯏꯕ
ꯑ ꯑꯩꯗꯤ ꯑꯗꯨꯀꯥꯟꯗ ꯀ꯭ꯂꯥꯁ ꯏꯂꯚꯦꯟ ꯀꯥꯗꯉꯥꯏꯔꯤ
ꯅꯪ ꯍꯨꯖꯤꯛ ꯁꯤꯃꯤꯁꯇꯔ ꯀꯌꯥꯅꯣ
ꯁꯦꯝ ꯀꯥꯗꯣꯏꯅꯤ ꯆꯦ
ꯑꯣ ꯅꯪ ꯀꯥ ꯀꯣꯂꯦꯖ ꯀꯥꯍꯧꯗ ꯉꯥꯏꯔꯤꯗ ꯑꯉꯥꯡꯅꯤꯗ
ꯍꯧꯗꯉꯥꯏꯔꯤ
ꯑꯈꯣꯏꯖꯨ ꯖꯤꯄꯤꯗ ꯇꯝꯃꯤꯅꯦ ꯑꯈꯣꯏꯗꯣ ꯇ꯭ꯋꯦꯟꯇꯤ ꯋꯥꯟꯗ ꯖꯤꯄꯤꯗꯩ ꯂꯣꯏꯔꯤꯅꯦ
ꯑꯣ ꯁꯤꯦꯁꯤꯦ ꯄꯤ ꯑꯣ ꯃꯤꯁꯁꯤ ꯄꯤ ꯇꯝꯃꯦꯩ ꯍꯥꯏꯕ ꯀꯃꯥꯏ ꯍꯥꯏꯕꯅꯦ
ꯇꯝꯃꯛ ꯄꯅꯦ
ꯑ
ꯃꯣꯏꯗꯨꯖꯖꯤ ꯄꯤꯥ ꯃꯦ ꯑꯩ ꯈꯃꯣ
ꯑꯣ ꯂꯥꯏꯟꯗꯤ ꯆꯞ ꯃꯥꯟꯅꯕꯤꯅꯤꯅꯦ ꯑ ꯂꯥꯏꯔꯤꯛꯀꯤꯗ ꯂꯣꯏ ꯇꯥꯊꯣꯛ ꯇꯥꯁꯤꯟ ꯇꯧ ꯂꯣꯏ ꯅꯨꯡꯉꯥꯏꯔꯝꯃꯅꯤꯉꯣ ꯆꯦ
ꯍꯣꯏ ꯅꯨꯡꯉꯥꯏ ꯍꯣꯏ ꯍꯣꯏ ꯑꯃꯅ ꯑꯃꯗ ꯑꯗꯨꯝ ꯍꯪꯅꯕꯗ ꯂꯣꯏ ꯌꯦ ꯇꯧꯅꯔꯦ ꯂꯥꯏꯟ ꯄꯨꯂꯞ ꯄꯨꯜꯂꯝꯅꯤꯅ
ꯎꯝ ꯑꯩ ꯃꯦꯠꯁ ꯂꯧꯋꯤ ꯆꯦ
ꯑꯣ ꯏꯕ ꯃꯤꯅ ꯈ꯭ꯋꯥꯏꯗꯒꯤ ꯀꯤꯅꯕ ꯁꯕꯖꯦꯛ ꯑꯃ ꯂꯧꯅꯔꯃꯤꯗ ꯑꯌꯥꯝꯕꯅ ꯃꯦꯠꯁ ꯇꯠꯂꯤ ꯃꯦꯠꯁ ꯆꯠꯂꯤ ꯑꯗꯨ ꯍꯥꯏꯅꯕꯅꯦꯕ
ꯎꯝ ꯍꯥꯏꯅꯩ ꯑꯗꯣ ꯈꯪ ꯑꯩꯅ ꯑꯇꯣꯞꯄ ꯁꯕꯖꯦꯛꯁꯦ ꯑꯩ ꯑꯃ ꯇꯥ ꯍꯩꯅꯕ ꯑꯝꯇ ꯌꯥꯎꯗ꯭ꯔꯦꯕ ꯑꯗꯣ ꯃꯦꯠꯁ ꯑꯃꯨꯛ ꯑꯩꯉꯣꯟꯗ ꯈꯔ ꯍꯩꯅꯕ ꯑꯗꯨꯒꯤ ꯑꯗꯨꯝ ꯁꯤ ꯑꯗꯨꯝ ꯍꯥꯏꯗꯤ ꯌꯥꯝ ꯍꯩꯕ ꯅꯠꯇꯦ ꯑꯗꯨꯝ ꯈꯔ ꯉꯝ ꯅꯕ ꯗꯨꯝ ꯏꯟꯈ꯭ꯔꯒꯦꯅ ꯑꯗꯨꯝ ꯂꯧꯁꯜꯂꯕ
ꯍꯣꯏꯗ ꯍꯣꯏꯗ ꯑꯗꯨꯅ ꯐꯩ ꯑꯩꯁꯨ ꯑꯥ ꯁ꯭ꯀꯨꯜꯗꯣ ꯃꯅꯤꯄꯨꯔꯤ ꯂꯧꯔꯦ ꯍꯥꯏꯕꯅꯦ ꯑꯩꯅ ꯇꯥꯛꯏꯁ ꯃꯦꯠꯁꯅꯦ ꯇꯥꯛꯜꯂꯤ ꯅ ꯑꯩꯉꯣꯟꯗ
ꯆꯦ ꯀ꯭ꯂꯥꯁ ꯀꯌꯥꯒꯤ ꯇꯀꯦ
ꯑꯩ ꯍꯧꯖꯤꯛ ꯀ꯭ꯂꯥꯁ ꯑꯈꯣꯏ ꯁ꯭ꯀꯨꯟꯗꯣ ꯑꯅꯧ ꯄ꯭ꯔꯥꯏꯚꯦꯠ ꯁ꯭ꯀꯨꯟ ꯑꯅꯧꯕ ꯑꯣꯏꯌꯦꯕ ꯀꯣ ꯃꯥꯗꯤ ꯀ꯭ꯂꯥꯁ ꯐꯥꯏꯚꯅꯦꯕ ꯂꯩꯗꯣ
ꯑꯥ
ꯁꯨꯝ ꯆꯍꯤ ꯈꯨꯗꯤꯡꯒꯤ ꯑꯃꯃꯝ ꯁꯨꯝ ꯍꯥꯞꯀꯠꯂꯛꯏꯕ ꯑꯅꯧꯕ ꯑꯣꯏꯔꯛꯄꯒꯤ
ꯑꯥ
ꯑꯩꯅ ꯑꯍꯥꯟꯕ ꯆꯪꯕꯗ ꯀ꯭ꯂꯥꯁ ꯁꯤꯐꯨꯛꯇꯪꯅꯦꯕ ꯂꯩꯔꯝꯃꯤꯗꯣ
ꯑ ꯑꯗꯨꯆꯦ ꯆꯍꯤ ꯑꯅꯤꯃꯨꯛ ꯁꯨꯔꯦꯑꯦꯀꯣ ꯑꯣꯖꯥ ꯍꯥꯏꯁꯦ
ꯍꯣꯏ ꯆꯍꯤꯅꯤ ꯁꯨꯔꯦ ꯑꯗꯨ ꯀ꯭ꯂꯥꯁ ꯐꯥꯏꯚ ꯐꯥꯎꯒꯤ ꯑꯩꯅ ꯃꯦꯠꯁꯀ ꯀꯝꯄ꯭ꯌꯨꯇꯔ ꯁꯥꯏꯟꯁꯀ ꯇꯥꯛꯍꯜꯂꯦ ꯑꯩꯅ ꯃꯅꯤꯄꯨꯔꯔꯤꯗ
ꯃꯥꯅꯤꯄꯨꯔꯤꯁꯨ ꯇꯛꯄꯔꯥ ꯆꯦ
ꯃꯅꯤꯄꯨꯔꯤ ꯇꯥꯛꯇꯦ ꯃꯅꯤꯄꯨꯔꯤꯅ ꯏꯃꯥꯟꯅꯕꯤ ꯑꯃꯅ ꯇꯥꯛꯑꯦ ꯑꯩꯗꯤ
ꯎꯝ ꯆꯦ ꯃꯅꯥꯛ ꯃꯅꯥꯛꯇ ꯑꯗꯨꯝ ꯑꯣꯏꯗꯣꯏꯔꯥ
ꯁꯟꯖꯦꯜꯕꯝ ꯁꯟꯖꯦꯜꯕꯝ ꯈꯣꯡꯕ꯭ꯔꯥ
ꯎꯝ ꯇꯥꯔꯦ ꯂꯥꯛꯈ꯭ꯔꯤ
ꯀꯩꯅꯣꯗꯨꯒ ꯁꯅꯥꯃꯤꯍꯤ ꯀꯤꯌꯣꯡꯒ ꯂꯩꯕ ꯃꯤꯅ ꯁꯅꯥꯃꯤꯍꯤ ꯇꯦꯝꯄꯜꯒ ꯂꯩꯕ ꯑꯃ
ꯑꯥ
ꯑꯗꯨ ꯂꯝꯗꯨꯗ ꯑꯩꯅ ꯈꯣꯡꯅ ꯗꯨꯝ ꯆꯠꯂꯦ ꯀꯤꯂꯣꯃꯤꯇꯔ ꯑꯃꯨꯛꯇꯪ ꯑꯣꯏꯅ
ꯑꯣ ꯑꯁ ꯅꯨꯡꯁꯥꯒ ꯁꯥꯒꯠꯂꯀꯥꯟꯗ ꯍꯜꯂꯛꯄꯗꯣ ꯋꯥꯔꯝꯅꯤꯉꯣ
ꯑꯦ ꯍꯜꯂꯛꯄꯗꯤ ꯏꯁ ꯑꯩꯗꯤ ꯑꯉꯥꯡꯒꯤꯅꯤꯅ ꯉꯟꯅꯖꯨ ꯁꯨꯇꯤ ꯊꯥꯏꯕꯀꯣ ꯈꯣꯏꯒꯤꯗꯣ ꯇꯥꯗ꯭ꯔꯤꯉꯩ ꯊꯥꯔꯛꯄꯗꯨꯅ ꯅꯨꯃꯤꯠ ꯆꯞ ꯌꯨꯡꯈꯠꯂꯛꯄ ꯃꯇꯥꯡꯗ ꯈꯣꯡꯅ ꯍꯜꯂꯛꯄꯗꯨꯗꯤ ꯏꯁ
ꯍꯣꯏ ꯀꯣꯏꯂꯥꯁꯀꯤ ꯑꯃ ꯃꯅꯤꯟꯒ ꯐꯨꯒꯠꯂꯛꯑꯒ ꯈꯔꯒ ꯏꯁꯥ ꯅꯨꯡꯉꯥꯏꯇ꯭ꯔꯗꯤ
ꯗꯨꯗꯤ ꯌꯥꯔ
ꯍꯣꯏ ꯍꯜꯂꯛꯄꯗꯨ ꯍꯥꯏꯗꯤ ꯃꯁꯥꯏꯖꯨ ꯈꯔ ꯏꯁꯀꯤꯟ ꯄꯥꯕꯒꯤ ꯈꯖꯥꯏ ꯍꯥꯏꯖꯦ ꯈꯖꯨ ꯉꯥꯡꯒꯜꯂꯦꯕ ꯍꯜꯂꯛꯄꯗꯣ ꯄꯨꯨꯉꯥꯡ ꯃꯥꯏꯖꯦ
ꯎꯝ ꯃꯤꯡꯖꯦ ꯕꯤꯖꯌ꯭ꯥꯔꯥꯅꯤ ꯍꯥꯏꯗꯣꯏ ꯅꯠ ꯇꯥ
ꯍꯣꯏ ꯑꯩꯒꯤ ꯕꯤꯖꯌ꯭ꯥ ꯔꯥꯅꯤ
ꯃꯤꯁ ꯑꯩ ꯄꯨꯂꯞ ꯆꯞ ꯃꯥꯟꯅꯔꯦꯅꯦ ꯃꯤꯡꯗꯤ
ꯆꯞ ꯃꯥꯟꯅꯩ ꯗꯤ ꯉꯥꯠ ꯇꯅꯤ ꯕꯤ ꯁꯦꯔꯤꯁꯅꯦ ꯅꯪꯗꯤ ꯑꯦꯂꯕꯦꯟ ꯇꯨꯌꯦꯞ ꯀꯥꯏ ꯇꯝꯃꯛꯏ
ꯑꯩ ꯊꯧꯕꯥꯜꯗ ꯇꯝꯃꯦ ꯆꯦ ꯄꯦꯔꯥꯗꯥꯏꯁꯅ ꯑꯃ ꯂꯩꯌꯦ ꯑꯗꯨꯗ ꯑꯅꯧꯕꯅꯦ ꯍꯣꯏ ꯌꯥꯝ ꯀꯌꯥ ꯄꯥꯛ ꯈꯪꯅꯗꯝꯅꯦꯕ
ꯑꯣ ꯑꯩꯗꯤ ꯇꯥꯒꯔ꯭ ꯕ ꯃꯥꯜꯂꯤꯗ
ꯎꯝ ꯀꯩ ꯀ꯭ꯂꯥꯁ ꯇꯦꯟ ꯕꯧꯇꯤ ꯃꯣꯏꯖꯦ ꯀꯨꯏꯅ ꯂꯩꯔꯛꯑꯦꯕꯀꯣ ꯇꯝ ꯇ꯭ꯋꯦꯟꯤ ꯐꯥꯏꯔꯁ ꯇꯨ ꯏꯂꯚꯦꯟ ꯇꯨꯋꯦꯜꯞ ꯅꯈꯣꯏꯅ ꯁꯦꯀꯦꯟ ꯕꯦꯠ ꯑꯣꯏꯔꯑꯦꯕ
ꯎꯝ
ꯌꯥꯝ ꯀꯨꯏꯗꯦ ꯑꯗꯨꯝ ꯈꯪꯕꯨꯗꯤ ꯑꯗꯨꯝ ꯈꯪꯅ ꯃꯥꯜꯂꯦ ꯑꯗꯣ ꯈꯪꯗꯦ ꯈꯪꯅꯕ ꯐꯉꯗ
ꯇꯥꯈꯤꯕ ꯃꯥꯜꯂ ꯑꯩꯅ ꯏꯃꯥꯟꯅꯕꯤ ꯑꯃ ꯑꯩꯈꯣꯏꯒ ꯑꯦꯝ ꯑꯦ ꯇꯦꯡ ꯉꯥꯏ ꯔꯦꯟꯇ ꯂꯩꯃꯤꯟꯅꯔꯛꯄ ꯏꯃꯥꯟꯅꯕꯤ ꯑꯃ ꯃꯥꯁꯦ ꯊꯧꯕꯥꯜꯗ ꯀꯩꯅꯣꯒꯤ ꯋꯥꯔꯗꯦꯟ ꯑꯣꯏꯕꯅꯦꯅ ꯆꯠꯈꯤꯕꯅꯦꯕ ꯑꯩꯅ ꯑꯗꯨ ꯁ꯭ꯀꯨꯜ ꯃꯅꯨꯡꯃꯤꯗꯣ ꯀꯥꯎꯔꯦꯅꯦ ꯑꯗꯣ ꯅ ꯑꯗꯨ ꯍꯥꯏꯗꯣ ꯃꯣꯏ ꯑꯗꯨꯗꯅ ꯑꯩꯅ ꯐ ꯇꯗꯥꯈꯤꯕ ꯑꯃ ꯇꯧꯔꯦ ꯍꯥꯏꯁꯦ ꯀꯗꯥꯏꯗꯅꯣ ꯑꯩ ꯑꯩ ꯃꯤꯅ ꯍꯥꯏꯔꯛꯄꯗ꯭ꯔꯥ ꯑꯩ ꯀꯗꯥꯏꯗꯣꯝꯗꯤ ꯇꯥꯗꯤ ꯇꯥꯈ꯭ꯔꯦꯅ ꯊꯧꯕꯥꯜꯒꯤ ꯁꯀꯨꯜ ꯑꯗꯨ ꯁ꯭ꯀꯨꯜꯁꯦ ꯑꯩꯗꯤ ꯂꯝꯂꯣꯡꯗ ꯇꯃꯦ
ꯎꯝ ꯑꯗꯣ ꯆꯦ ꯆꯦꯖꯦ ꯀꯣꯔꯣꯅꯥ ꯃꯅꯨꯡꯗ ꯒ꯭ꯔꯦꯖꯨꯑꯦꯁꯟ ꯂꯣꯏꯕ ꯑꯣꯏꯗꯣꯏꯅꯤꯅꯦ꯫
ꯃꯥ
ꯎꯝ ꯑꯗꯨꯒ ꯂꯥꯜ ꯑꯃꯨꯛ ꯍꯧꯔꯛ ꯄꯗꯥ
ꯍ ꯍ ꯂꯥꯟ
ꯂꯣꯏ ꯅꯪꯉꯦ꯫ ꯑꯩꯈꯣꯏꯅ ꯑꯃꯨꯛ ꯀꯣꯔꯣꯅꯥ ꯇꯧꯔꯤꯉꯩꯗ ꯑꯃꯨꯛ ꯀ꯭ꯂꯥꯁ ꯌꯥꯝ ꯃꯔꯨ ꯑꯣꯏꯕ ꯀ꯭ꯂꯥꯁ ꯉꯥꯛꯇꯅꯤ ꯑꯏꯠꯀ ꯅꯥꯏꯒꯗꯤ ꯁꯨꯡꯇꯝ ꯇꯝꯍꯧꯗ꯭ꯔꯦ꯫ ꯀ꯭ꯂꯥꯁ ꯇꯦꯟ ꯀꯥꯔꯛꯄꯗꯩ ꯐꯖꯔꯦ!
ꯅꯣꯏꯗꯤ ꯀꯣꯔꯣꯅꯥ ꯃꯇꯨꯡ ꯑꯏꯠ ꯅꯥꯏꯟ ꯀꯥꯗ ꯉꯥꯏꯔꯝꯃꯅꯤꯅꯦ꯫ ꯑꯩꯈꯣꯏꯅ ꯑꯩꯈꯣꯏꯗꯤ ꯑꯩ ꯇꯤꯟꯗꯅꯦꯕ ꯇꯨꯌꯦꯜꯄ ꯊꯥꯕꯗꯣ꯫
ꯎꯝ ꯑꯗꯨꯗꯤ ꯆꯦꯆꯦꯁꯦ ꯑꯩꯈꯣꯏꯗꯥꯥꯒ ꯃꯥꯟꯅꯔꯦ ꯑꯩꯈꯣꯏꯗ ꯑꯩꯒ ꯑꯩꯒꯤ ꯍꯦꯛ ꯃꯊꯛꯇꯣ ꯃꯊꯛꯇꯤ ꯃ ꯃꯊꯛꯀꯤ ꯃꯊꯛ ꯑꯗꯨꯗ ꯃꯥꯖ ꯑꯩꯠꯇꯤꯟꯗꯔ ꯀꯩꯅꯣꯝ ꯂꯣꯏꯒꯨꯝ ꯇꯧꯅꯤ ꯑꯗꯨꯒ ꯇ꯭ꯋꯦꯟꯇꯤ ꯋꯥꯟꯗ ꯒ꯭ꯔꯦꯖꯨꯑꯦꯁꯟ ꯂꯣꯏꯔꯒꯨꯝ ꯇꯧꯕꯅꯦ ꯑ꯫
ꯑꯣꯔꯝꯃꯅꯤ꯫ ꯑꯗꯨꯗꯤ ꯃꯥꯟꯅꯔꯝꯃꯅꯤ꯫
ꯎꯝ꯫ ꯎꯝ ꯆꯦ ꯆꯍꯤ
ꯑꯩ ꯆꯍꯤ ꯀꯨꯟ ꯇꯔꯦꯠ ꯁꯨꯔꯦ꯫
ꯑꯣ ꯑꯩꯈꯣꯏꯗꯗꯥꯔ ꯌꯥꯝ ꯉꯟꯅ ꯇꯝ ꯅꯦꯕꯥ ꯂꯥꯏꯔꯤꯛ, ꯑꯗꯨꯒꯤ ꯃꯥ ꯇꯨꯋꯦꯟ ꯇꯤ ꯐꯥꯏꯚ ꯇ꯭ꯋꯦꯟꯇꯤ ꯁꯤꯛꯁ ꯑꯗꯨꯃꯥꯏꯅ ꯂꯩꯕꯅꯦꯕ꯫
ꯎꯝ꯫ ꯍꯣꯏ ꯑꯗꯨꯝ ꯑꯃ ꯀ꯭ꯂꯥꯁ ꯃꯥꯟꯅꯔꯒ ꯖꯨ ꯆꯍꯤ - ꯆꯍꯤ ꯑꯃ ꯅꯤꯁꯥꯗ ꯑꯃꯨꯛ ꯃꯌꯥꯝ ꯑꯗꯨꯝ ꯈꯦꯠꯅꯕꯗꯣ꯫
ꯑꯩꯈꯣꯏ ꯑꯩꯈꯣꯏꯒꯤ ꯑꯩꯈꯣꯏ ꯗꯥꯖꯦ ꯑꯃ ꯑꯩꯈꯣꯏ ꯅꯤꯅꯦ ꯑꯃ ꯍꯥꯟ ꯑꯣꯖꯥ ꯑꯣꯏꯔꯝꯃꯦꯕꯀꯣ ꯊꯥꯏꯅ ꯑꯗꯨꯅ ꯑꯃ ꯆꯍꯤ ꯑꯅꯤ ꯈꯔ ꯍꯦꯜꯂꯛꯄꯣ ꯑꯍꯨꯝꯒ ꯐꯥꯗ꯭ꯔꯤꯉꯩ ꯇꯟꯖꯥꯗꯨ ꯑꯃ ꯑꯗꯨꯝ ꯁ꯭ꯀꯨꯜꯗ ꯉꯟꯅ ꯑꯗꯨꯝ ꯄꯨꯈꯤꯕꯗꯣ꯫ ꯑꯗꯨꯒꯤ ꯑꯗꯨꯝ ꯆꯍꯤ ꯑꯗꯨꯝ ꯃꯗꯝ
ꯑꯩꯈꯣꯏꯁꯦ ꯑꯗꯣ ꯅꯣꯏꯒꯤ ꯃꯤꯁꯇꯣ ꯃꯥꯁꯨ ꯇꯧꯕꯅꯤꯅ ꯅꯍꯥꯟꯋꯥꯏ ꯑꯩꯈꯣꯏꯕꯥꯅ ꯑꯣꯖꯥ ꯑꯣꯏꯕ ꯄ꯭ꯔꯥꯏꯚꯦꯠ ꯁ꯭ꯀꯨꯜꯁꯦ ꯑꯣꯖꯥ ꯑꯣꯏꯔꯤꯀꯥꯟꯗ ꯎꯝ
ꯆꯦ ꯑꯃꯨꯛ ꯀꯣꯜ ꯇꯧꯔꯒ ꯑꯩ ꯀꯛꯑꯒ ꯑꯃꯨꯛ ꯇꯧꯔꯣꯃꯤꯅꯤ ꯇꯔꯥ ꯍꯦꯜꯁꯦ
ꯑꯣ ꯍꯣ ꯍꯣ ꯍꯣꯏ ꯌꯥꯏ ꯌꯥꯏ
ꯑꯃꯨꯗꯨ ꯆꯦ ꯑꯅꯤ ꯋꯥꯠꯂꯦ ꯍꯥꯏꯇꯥꯅꯦ
ꯍꯣꯏ ꯑꯩ ꯑꯃꯨꯛ ꯑꯃꯨꯛꯀꯧꯔꯛꯀꯦ
ꯑꯥ ꯑꯃꯨꯀ ꯇꯧꯔꯑꯣ
ꯎꯝ